ꯍꯜ ꯑꯣ ꯏꯅꯦ ꯉꯁꯤ ꯀꯥꯏ ꯀꯥꯏ ꯆꯠꯇꯧ ꯂꯩꯒꯦ꯫
ꯑꯩꯖꯤ ꯑꯉꯥꯡꯒꯤ꯫ ꯎ ꯕꯣꯠꯇ ꯉꯥꯏꯍꯥꯛ ꯆꯠꯂꯨꯁꯤꯔꯅ ꯇꯧꯕꯅꯦ꯫
ꯑꯣ ꯀꯩ ꯂꯩꯒꯦ꯫
ꯃꯤꯡ ꯆꯟꯕꯒꯤ ꯁꯨꯝ ꯑꯉꯥꯡꯒ ꯄꯩꯈꯥ ꯊꯥꯕꯒꯤ ꯃꯤꯡ꯫ ꯆꯟꯕ ꯌꯥꯏꯡꯉꯣꯟꯅ ꯍꯥꯏꯔꯛꯄ ꯑꯗꯨꯒꯤ ꯆꯠꯂꯨꯁꯤꯔꯅ ꯇꯧꯔꯝꯕꯅꯤ꯫
ꯄꯨꯡ ꯀꯌꯥꯗ ꯆꯠꯇꯣꯏꯅꯣ
ꯄꯨꯡꯁ ꯇꯔꯥꯃꯥꯊꯣꯏ ꯃꯈꯥꯏ ꯑꯗꯨꯗ꯭ꯋꯥꯏ ꯆꯠꯁꯤꯔꯅ ꯍꯧꯖꯤꯛꯇ ꯑꯣꯖꯥꯗꯨꯅ ꯐꯣꯟ ꯇꯧꯔꯛꯑꯝꯕꯅꯦ ꯑꯗꯨꯋꯥꯏ ꯊꯦꯡꯅꯔꯁꯤꯔ
ꯑꯩꯗꯤ ꯆꯠꯊꯣꯛꯇꯧ ꯂꯩꯇ꯭ꯔꯗꯤ ꯀꯣꯏꯕ ꯆꯠꯂꯨꯁꯤꯔꯥ ꯍꯥꯏꯒꯦꯗꯣꯏꯅꯤꯅꯦ꯫
ꯑꯩ ꯂꯝꯗꯅꯣ
ꯁꯦꯟꯗ꯭ꯔꯥꯗ ꯆꯠꯂꯨꯁꯦ꯫
ꯎꯝ
ꯑꯩꯈꯣꯏꯒꯤ ꯁꯦꯟꯗ꯭ꯔꯥꯗ ꯍꯧꯖꯤꯛꯀꯥꯟ ꯌꯥꯝ ꯐꯖꯔꯦ ꯍꯥꯏꯌꯦ ꯀꯩꯅꯣꯒ ꯇꯧꯔꯒ ꯃꯣꯏꯒꯤ ꯊꯝꯕꯥꯜꯗꯣ ꯌꯥꯝ ꯍꯧꯖꯤꯛꯀꯥꯟꯗꯤ ꯊꯝꯕꯥꯜ ꯃꯇꯝꯅꯤꯗꯅ ꯊꯝꯕꯥꯜ ꯌꯦꯡ
ꯃꯥꯅꯤ ꯃꯥꯅꯤ ꯑꯥꯎ
ꯑꯗꯨꯗꯣ ꯆꯠꯂꯨꯁꯤ ꯀꯣꯏꯔꯨꯁꯤ ꯑꯗꯩ ꯃꯣꯏꯒꯤ ꯍꯠꯇꯨꯗ ꯉꯥꯏꯍꯥꯛ ꯎꯝ ꯀꯩꯅꯣ ꯇꯧꯗꯅ ꯃꯣꯏ ꯍꯠꯇꯨ ꯅꯪ ꯂꯦꯛꯎꯔꯕꯣ
ꯂꯦꯛꯇꯔꯤꯌꯦ
ꯑꯣ ꯑꯗꯥ ꯂꯦꯛ ꯂꯦꯛꯄꯃꯛ ꯂꯦꯛꯇ꯭ꯔꯁꯨ ꯆꯠꯂꯒ ꯅꯨꯡꯗꯤꯟ ꯀꯩꯀꯩꯅꯣ ꯊꯣꯡꯉꯒ ꯆꯥꯔꯒ ꯈꯣꯠꯂꯒ ꯏꯁꯤꯡꯗꯨꯗ ꯉꯥꯒ ꯈꯣꯏꯒ ꯆꯣꯞꯇꯅ ꯇꯧꯔꯨꯁꯦ ꯍꯥꯏꯒꯦ ꯇꯧꯏꯅꯤꯅꯦ
ꯌꯥꯏ ꯌꯥꯏ ꯆꯂꯨꯁꯤ ꯆꯂꯨꯁꯤ
ꯑꯗꯨꯗꯤ ꯅꯪ ꯉꯁꯤꯗꯤ ꯌꯥꯔꯣꯏꯗꯕ
ꯑꯥꯎ
ꯑꯣ ꯑꯗꯨꯗꯤ ꯃꯊꯪꯒꯤ ꯅꯣꯡꯃꯥꯏꯖꯤꯡ ꯅꯨꯃꯤꯠꯇꯨꯗ ꯆꯠꯂꯁꯦ ꯑꯗꯨꯗꯤ ꯑꯗꯨꯗꯤ ꯁꯪꯕ ꯅꯠꯇ꯭ꯔꯣ
ꯑꯥꯎ ꯁꯪꯅꯤ ꯁꯪꯅꯤ
ꯑꯣ ꯑꯗꯣ ꯆꯥꯕ ꯊꯛ ꯄꯥꯁꯦ ꯀꯩꯀꯩ ꯇꯧꯁꯦ ꯍꯥꯏꯅꯣ ꯀꯩ ꯊꯣꯡꯖꯦ ꯍꯥꯏꯅꯣ
ꯅꯣꯏꯅ ꯑꯄꯥꯝꯕꯗꯣ ꯇꯧꯔꯒ ꯇꯧꯔꯦꯗꯅ
ꯑꯣ ꯅꯣꯏ ꯂꯣꯏ ꯆꯥꯕ꯭ꯔꯣ ꯏꯅꯦꯗꯤ ꯃꯈꯜ ꯁꯨꯅꯕ ꯁꯥꯁꯦ
ꯂꯣꯏ ꯆꯥꯗꯦ
ꯑꯗꯨꯅꯤ ꯆꯥꯗ꯭ꯔꯗꯤ ꯀꯃꯥꯏꯟ ꯇꯧꯅꯤ ꯑꯩꯈꯣꯏꯅ ꯍꯦꯛ ꯁꯤꯖꯜꯂꯨꯔꯒ
ꯎꯝ
ꯕꯤꯐ ꯆꯥꯕ꯭ꯔꯣ ꯁꯟ ꯆꯥꯕ꯭ꯔꯣ
ꯑꯩ ꯆꯥꯖꯗꯦ
ꯑꯣ ꯄꯣꯛꯇꯤ
ꯄꯣꯛꯁꯤ ꯆꯥꯗꯤ ꯆꯥꯏ ꯑꯗꯣ ꯍꯥꯏꯗꯤ ꯏꯁꯥꯒꯤ ꯋꯦꯠꯁꯤ ꯌꯦꯡꯉꯒ ꯑꯩ ꯆꯥꯗ꯭ꯔꯦ
ꯑꯣ ꯑꯗꯨ ꯑꯣꯏꯔꯗꯤ ꯁꯨꯃꯥꯏꯅ ꯍꯦꯛ ꯇꯧꯔꯁꯦ ꯎꯝ ꯃꯩꯇꯩ ꯌꯦꯟꯗꯣ ꯐꯖꯅ ꯑꯃ ꯊꯣꯡꯉꯁꯦ ꯑꯗꯨꯒ ꯁꯤꯡꯖꯨ ꯑꯃ ꯐꯖꯅ ꯁꯨꯔꯁꯦ
ꯎꯝ
ꯏꯅꯦ ꯍꯣꯏꯒꯤ ꯁꯤꯡꯖꯨ ꯃꯆꯟ ꯀꯩꯀꯩ ꯍꯧꯒꯦ
ꯑꯈꯣꯏꯒꯤ ꯁꯤꯡꯖꯨ ꯃꯆꯟꯗꯤ ꯑꯈꯣꯏꯗꯤ ꯑꯥ ꯌꯥꯝ ꯍꯧꯗꯦꯗ ꯍꯤꯡꯒꯣꯜꯗꯤ ꯄꯤꯛꯄꯅꯤꯅ ꯑꯩꯈꯣꯏꯒꯤꯗꯤ ꯑꯌꯥꯝꯕꯅ ꯂꯩꯔꯒ ꯆꯥꯏ ꯍꯥꯏꯇꯥꯔꯦ
ꯑꯗꯨꯗꯤ ꯑꯥ ꯅꯣꯡꯃꯥꯏꯖꯤꯡ ꯅꯨꯃꯤꯠ ꯆꯠꯇꯣꯏꯅꯤꯅ ꯊꯥꯡꯖ ꯅꯨꯃꯤꯠꯇꯨꯗ ꯈ꯭ꯋꯥꯏꯔꯝꯕꯟ ꯏꯃꯥ ꯀꯩꯊꯦꯟꯗꯣ
ꯍꯣꯏ ꯍꯣꯏ
ꯑꯗ ꯀꯥꯔꯨꯔꯁꯦ ꯑꯗꯨꯒ ꯑꯍꯣꯡ ꯑꯆꯥꯎ ꯀꯩꯀꯩꯅꯣ ꯈꯔ ꯌꯦꯡꯉꯒ
ꯃꯥꯅꯤ ꯃꯥꯅꯤ
ꯂꯩꯔꯁꯤ ꯑꯗꯣ ꯀꯩꯅꯣ ꯇꯧꯔꯣꯏꯗ꯭ꯔꯣ ꯏꯅꯦ ꯍꯣꯏ ꯑꯥ ꯏꯔꯣꯏꯅꯤꯡꯗ꯭ꯔꯣ ꯏꯁꯤꯡꯗꯨꯗꯒ ꯇꯤꯡꯉꯒ ꯂꯩꯕꯗꯣ
ꯏꯔꯣꯏꯕꯖꯦ ꯅꯋꯥꯏꯗꯤ ꯌꯥꯝ ꯏꯁꯥꯁꯦ ꯄꯥꯊꯥꯔꯤ ꯉꯩꯗꯗꯤ ꯌꯥꯝ ꯂꯣꯏ ꯉꯝꯃꯝꯃꯦ ꯑꯈꯣꯏꯒꯤꯗ ꯄꯨꯈꯤ ꯑꯆꯧꯕ ꯑꯃ ꯂꯩꯌꯦ
ꯑꯥ
ꯑꯗꯣ ꯎꯝ ꯀꯩꯅꯣ ꯇꯧꯉꯩꯗꯗꯤ ꯉꯍꯥꯛ ꯄꯨꯡꯈꯥꯏ ꯐꯥꯗꯦ ꯑꯗꯨꯒꯤ ꯂꯥꯟꯊꯣꯛ ꯂꯥꯟꯁꯤꯟꯗ ꯍꯧꯖꯤꯛꯇꯤ ꯏꯁꯥꯁꯤꯅ ꯋꯦꯠꯁꯤꯅ ꯍꯦꯟꯕꯅꯤꯅ ꯍꯦꯛꯇ ꯂꯨꯝꯊꯔꯛꯑꯦ
ꯑꯣ ꯑꯗꯨꯏꯁꯨ ꯀꯩꯁꯨ ꯀꯥꯏꯗꯌꯦ ꯑꯩꯁꯨ ꯍꯩꯇꯦꯕ ꯍꯩꯇ꯭ꯔꯁꯨ ꯃꯣꯏꯒꯤ ꯑꯃ ꯂꯥꯏꯐ ꯖꯦꯛꯀꯦꯠ ꯀꯩꯀꯩꯗꯣ ꯊꯝꯕꯅꯦꯕ
ꯑꯥ
ꯑꯗꯨꯗꯣ ꯇꯧꯔꯒ ꯂꯤꯠꯂꯒ ꯍꯥꯏꯗꯤ ꯍꯧꯖꯤꯛꯇꯤ ꯀꯥꯂꯦꯟꯅꯤꯗꯣ ꯀꯥꯂꯦꯟꯁꯦ ꯅꯨꯡꯁꯥ ꯁꯥꯕ ꯐꯥꯕꯅꯤꯅ ꯏꯁꯤꯡꯁꯦ ꯑꯗꯨꯝ ꯄꯥꯝꯅꯩꯗꯅ ꯑꯗ ꯃꯣꯏꯒꯤ ꯌꯥꯝ ꯂꯨꯕ ꯖꯒꯥꯗꯤ ꯅꯠꯇꯕꯤꯗ ꯈꯔ ꯊꯦꯟꯕ ꯃꯄꯥꯕ ꯃꯣꯏꯒꯤ ꯃꯐꯝ ꯑꯃ ꯄꯤꯌꯦꯕ ꯑꯗꯨꯐꯧꯇꯗꯤ ꯁꯥꯟꯅꯕ ꯌꯥꯏ ꯈꯣꯠꯂꯦꯅ ꯑꯗ ꯇꯤꯡꯕ ꯈꯣꯠꯄ ꯇꯧꯅꯤꯡꯗ꯭ꯔꯣ
ꯑꯗꯨꯝ ꯅꯨꯡꯉꯥꯏ ꯑꯗꯨꯁꯨ
ꯎꯝ
ꯑꯗꯣ ꯆꯨꯝ ꯃꯇꯦꯛ ꯃꯌꯥꯒꯤ ꯂꯣꯏꯕꯗꯤ ꯑꯗꯨꯝ ꯉꯝꯃꯤꯗ
ꯑꯣ ꯏꯅꯦ ꯍꯣꯏ ꯇꯝꯃꯛꯄ꯭ꯔꯣ ꯅꯠꯇ꯭ꯔ ꯃꯇꯨ ꯀꯃꯥꯏꯅ ꯍꯩꯔꯛꯏꯅꯣ
ꯑꯈꯣꯏ ꯏꯔꯣꯏꯕ ꯖꯦꯠ ꯇꯝꯃꯛꯏ ꯍꯥꯟꯅ ꯑꯊꯦꯟꯕ ꯑꯥ ꯏꯁꯥ ꯏꯊꯟꯇ ꯇꯝꯖꯕꯅꯤ
ꯌꯥꯝ ꯍꯩꯅꯦ ꯑꯍꯟꯅꯒ ꯇꯝꯕꯤꯗꯕ꯭ꯔꯕ
ꯇꯝꯕꯤꯗꯦ ꯇꯝꯕꯤꯗꯦ ꯑꯩꯈꯣꯏ ꯏꯃꯥꯟꯅꯕꯤ ꯃꯌꯥꯝ ꯑꯃ ꯂꯩꯔꯝꯃꯦ
ꯑꯥ
ꯑꯗꯨꯈꯩꯗꯣ ꯑꯩꯈꯣꯏꯈꯩ ꯄꯨꯟꯁꯤꯜꯂꯒ ꯏꯍꯥꯟ ꯍꯥꯟꯕꯗ ꯑꯩꯈꯣꯏꯅ ꯁꯅꯥꯕꯨꯟ ꯇꯧꯔꯒ ꯇꯧꯔꯝꯃꯦ ꯁꯅꯥꯕꯨꯟꯁꯤ ꯇꯣꯡꯉꯦ ꯁꯅꯥꯕꯨꯟ ꯃꯊꯛꯁꯤꯗ ꯑꯗꯩ ꯈꯣꯡꯁꯤꯅ ꯀꯥꯎꯔꯦ ꯈꯨꯠ ꯑꯃꯅ ꯊꯤꯜꯂꯦ ꯑꯗꯨꯒ ꯇꯧꯔꯀꯥꯟꯗ ꯁꯨꯝ ꯆꯠꯂꯝꯃꯦ ꯑꯗꯩꯗꯤ ꯁꯨꯝ ꯄꯥꯇ꯭ꯔꯥ ꯌꯥꯎꯗꯕꯤꯗ ꯈꯨꯠꯅ ꯍꯣꯠꯂꯒ ꯈꯣꯡꯅ ꯇꯧꯔꯒ ꯑꯗꯩꯗꯤ ꯑꯗꯨꯃꯥꯏꯅ ꯇꯧꯔꯀꯥꯟꯗ ꯁꯨꯝ ꯍꯩꯔꯛꯑꯦ ꯍꯧꯖꯤꯛꯇꯤ ꯄꯨꯈ꯭ꯔꯤꯒꯁꯦ ꯄꯥꯛ ꯂꯩꯅꯔꯛꯇ꯭ꯔꯦꯗꯅ
ꯂꯩꯅꯗ꯭ꯔꯦꯗ ꯂꯩꯀꯥꯏꯒꯤ ꯄꯨꯈ꯭ ꯑꯆꯧꯕ ꯑꯃ ꯃꯉꯥꯏꯔꯦ ꯂꯩꯔꯕꯗ ꯑꯗꯨꯐꯥꯎꯗ ꯂꯩ ꯇꯕ ꯌꯥꯎꯅꯔꯤꯕꯅꯤ
ꯃꯥꯅꯦ ꯑꯗꯨꯗꯨꯅ ꯀꯩꯅꯣ ꯇꯧꯔꯦꯕ ꯍꯧꯖꯤꯛꯀꯤ ꯑꯉꯥꯡꯒꯩꯒꯤꯗꯤ ꯍꯥꯏꯔ ꯀꯥꯟꯗ ꯑꯃꯔꯣꯝꯗ ꯍꯥꯏꯔꯀꯥꯟꯗꯤ ꯊꯥꯏꯅꯅ ꯑꯩꯈꯣꯏꯒꯤ ꯀꯩꯅꯣ ꯃꯇꯝꯗꯅ ꯍꯦꯟꯅ ꯐꯩ ꯍꯥꯏꯇꯥꯔꯦ ꯑꯃꯒ ꯑꯃꯒꯁꯨ ꯂꯣꯏ ꯅꯨꯡꯉꯥꯏꯌꯦꯕ
ꯍꯣꯏ ꯍꯣꯏ
ꯑꯣꯟꯗꯨꯟꯅꯕꯖꯦ ꯍꯧꯖꯤꯛꯇꯤ ꯑꯌꯥꯝꯕꯅ ꯃꯥꯏ ꯃꯥꯒꯤ ꯃꯆꯥ ꯃꯁꯨꯖꯦ ꯑ ꯐꯦꯟꯁꯤꯡ ꯂꯣꯏ ꯇꯧꯁꯟꯅꯔꯝꯅꯤꯅ ꯑꯃꯒ ꯑꯃꯒꯁꯦ ꯄꯥꯛ ꯋꯥꯁꯦ ꯍꯪꯅꯗ꯭ꯔꯦꯗꯅ
ꯃꯥꯅꯦ ꯌꯨꯝꯂꯣꯟꯅꯕ ꯃꯁꯛ ꯈꯪꯅꯗꯕꯕꯨ ꯌꯥꯎꯔꯕꯅꯤꯗ ꯍꯧꯖꯤꯛꯇꯤ
ꯑꯧ ꯑꯗꯣ ꯑꯈꯣꯏꯒꯤ ꯊꯥꯏꯅꯒꯤ ꯃꯇꯝꯗꯗꯤ
ꯍ
ꯂꯩꯁꯥꯕꯤꯈꯩꯁꯦ ꯑꯃꯒ ꯑꯃꯒ ꯆꯥꯛ ꯐꯪꯅꯗꯅ ꯆꯥꯗꯅ ꯑꯗꯒꯤ ꯁꯤꯡꯖꯨꯒꯁꯦ ꯍꯧꯖꯤꯛꯇꯤ ꯁꯤꯡꯖꯨꯒꯁꯦ ꯑꯉꯥꯡ ꯅꯨꯕꯤꯒꯩꯁꯦ ꯄꯥꯛ ꯆꯥꯅꯕ ꯍꯥꯏꯗꯣ ꯈꯪꯗ꯭ꯔꯦꯕ
ꯃꯥꯅꯦ ꯃꯥꯅꯦ ꯍꯧꯖꯤꯛꯀꯥꯟꯗꯤ ꯐꯥꯁ ꯐꯨꯗ ꯑꯃꯗ ꯍꯣꯇꯦꯜ ꯑꯃꯗ ꯆꯠꯂꯒ ꯑꯈꯣꯏ ꯁꯥꯏꯒꯤ ꯆꯤꯟꯖꯥꯛꯄꯨ ꯆꯥꯅꯗ꯭ꯔꯦꯗ ꯑꯁꯣꯝꯂꯣꯝꯗꯒꯤ ꯄꯨꯁꯜꯂꯛꯄ ꯃꯈꯟ ꯃꯈꯟ ꯀꯔꯤ ꯀꯔꯥ ꯇꯧꯔꯦ
ꯑꯥꯝ ꯑꯗꯨꯅꯤ ꯑꯗ ꯊꯥꯏꯅꯒꯤꯗꯤ ꯑꯈꯣꯏ ꯁꯨꯃꯥꯡ ꯑꯃꯗ ꯑꯅꯥꯟꯕꯝꯗ ꯇꯧꯔꯒ ꯑꯂꯩ ꯑꯔꯩꯕ ꯄꯨꯊꯣꯛꯅꯔꯛ ꯀꯣꯕꯤ ꯄꯨꯊꯣꯔꯛꯄ ꯑꯗꯒꯤ ꯏꯃꯨꯡꯗꯨꯗꯒꯤ ꯑꯔꯩ ꯑꯔꯩꯕ ꯂꯣꯏ ꯄꯨꯊꯣꯔꯦ ꯁꯤꯡꯖꯨ ꯀꯣꯝꯄꯥ ꯑꯃ ꯁꯨꯔꯒ ꯆꯥꯛꯁꯦ ꯊꯥꯡꯉ ꯆꯥꯟꯅꯔꯤꯅꯦꯕ ꯑꯗꯣ ꯍꯧꯖꯤꯛꯀꯤ ꯃꯇꯝꯗꯗꯤ ꯑꯗꯨ ꯑꯣꯏꯗ꯭ꯔꯦꯕ
ꯑꯗꯣ ꯍꯧꯖꯤꯛꯀꯥꯟꯁꯦ ꯀꯩꯀꯩ ꯌꯦꯟꯖꯥꯡ ꯍꯥꯎꯋꯤꯅꯣ
ꯍꯧꯖꯤꯛꯁꯤꯗꯤ ꯏꯕꯦꯝꯃ ꯁꯥꯕꯅꯤꯅꯅꯦ ꯑꯁꯤꯜꯂꯀꯅ ꯈꯔ ꯐꯩꯌꯦ
ꯑꯣ
ꯑꯆꯝꯕꯖꯤꯅ ꯊꯥꯎ ꯆꯥꯔꯨꯔꯗꯤ ꯃꯤꯖꯦ ꯍꯦꯛꯇ ꯅꯨꯡꯉꯥꯏꯅꯗꯦꯗꯅ
ꯃꯥꯅꯦ ꯃꯥꯅꯦ ꯑꯗꯩ ꯅꯨꯡꯁꯥꯒ ꯁꯥꯒꯠꯂꯛꯄꯅꯤꯅ ꯍꯧꯖꯤꯛ ꯆꯝꯐꯨꯠ ꯆꯥꯕ ꯈꯣꯠꯄ
ꯎꯝ
ꯇꯀꯣ
ꯂꯩꯣ ꯊꯒ ꯂꯩꯗꯤ ꯆꯝꯐꯨꯠꯁꯤꯕꯨ ꯀꯔꯤ ꯀꯔꯤ ꯀꯩꯅꯣꯅ ꯍꯥꯎꯒꯦ ꯍꯧꯖꯤꯛꯁꯤꯕꯣ
ꯆꯝꯐꯨꯠꯁꯦ ꯑꯩꯈꯣꯏꯒꯤ ꯆꯝꯐꯨꯠ ꯍꯋꯥꯏꯁꯤꯁꯨ ꯁꯨꯝ ꯆꯥꯥꯁꯜꯂꯛꯑꯗꯤ ꯍꯥꯎꯇꯦꯗ
ꯑꯥ
ꯐꯕꯤ ꯃꯆꯦꯠ ꯑꯃ ꯍꯥꯞꯆꯤꯜꯂ ꯀꯣꯕꯤ ꯃꯆꯦꯠ ꯑꯃ ꯑꯗꯒꯤ ꯍꯋꯥꯏ ꯈꯔ ꯒꯖꯔ ꯈꯔ ꯄꯦꯔꯨꯛ ꯈꯔ ꯇꯧꯔꯒ ꯑꯗꯨꯃꯥꯏꯅ ꯃꯌꯥꯝ ꯃꯌꯥꯝ ꯐꯨꯜꯂꯒ ꯈꯔ ꯍꯥꯎꯕꯩ ꯋꯥꯅꯤ
ꯃꯥꯅꯤꯃ ꯑꯗꯩ ꯍꯧꯖꯤꯛ ꯕꯤꯠ ꯔꯨꯠ ꯀꯥꯏꯅꯀꯣ ꯍꯛꯆꯥꯡꯁꯨ ꯐꯕ
ꯕꯗꯨꯅ ꯈꯔ ꯇꯧꯔꯀꯥꯟꯗ ꯇꯧꯕꯩ ꯋꯥꯅꯤ
ꯑꯗꯨ ꯁꯤꯡꯖꯨ ꯃꯆꯜꯁꯤꯕꯨ ꯊꯥꯏꯅꯒꯤꯗꯤ ꯌꯥꯝ ꯍꯥꯎ ꯍꯧꯖꯤꯛꯀꯥꯟꯗꯤ ꯃꯤꯃꯤꯁꯦ ꯑꯗꯨꯝ ꯇꯧꯅꯔꯦꯗꯅ ꯑꯗꯣ ꯊꯥꯏꯅꯒꯤ ꯁꯤꯡꯖꯨ ꯕꯖꯜꯁꯤꯕꯨ ꯀꯔꯤ ꯀꯔꯤ ꯁꯣꯏꯔꯒ ꯀꯔꯤ ꯀꯔꯤ ꯄꯨꯜꯂꯒꯅ ꯍꯦꯟꯅ ꯍꯥꯎꯒꯦ
ꯊꯥꯏꯅꯩ ꯑꯩꯈꯣꯏꯅ ꯇꯧꯔꯛꯄꯁꯤꯗꯤ ꯑꯋꯥꯊꯕꯤ ꯑꯗꯒꯤ ꯀꯣꯝꯄ꯭ꯔꯦꯛ ꯌꯦꯟꯗꯦꯝ ꯃꯔꯨ ꯍꯋꯥꯏꯇꯣꯟ ꯍꯪꯒꯥꯝ ꯃꯇꯣꯟ ꯑꯗ ꯑꯗꯨꯒꯨꯝꯕ ꯊꯝꯕꯧ ꯈꯔ ꯍꯥꯞꯆꯤꯜꯂꯒ ꯐꯩꯗꯤꯡ ꯄꯦꯠꯁꯣꯟ ꯇꯧꯔꯀꯥꯟꯗ ꯇꯧꯔ ꯆꯥꯕꯅꯤꯗꯅ ꯍꯧꯖꯤꯛꯀꯤ ꯁꯤꯡꯖꯨꯖꯤꯗꯤ
ꯀꯩꯀꯩꯅꯣ ꯈꯪꯗ꯭ꯔꯦ ꯃꯌꯥꯝꯁꯦ ꯈꯔ ꯍꯥꯞꯆꯤꯜꯂꯅꯤ ꯃꯤꯃꯤꯗꯣ ꯍꯥꯞꯆꯜꯅꯤ ꯑꯗꯣ ꯃꯤꯃꯤꯁ ꯆꯥꯕꯗꯁꯨ ꯏꯁꯥꯗꯁꯨ ꯌꯥꯝ ꯁꯣꯛꯏ ꯍꯥꯏꯌꯦꯕ ꯃꯥꯏ ꯃꯆꯟꯁꯤꯅ
ꯎꯝ ꯁꯣꯛꯑꯦ ꯑꯗꯨ ꯁꯣꯛꯑꯦ ꯈꯪ ꯈꯪꯅ ꯑꯗꯨꯝ ꯆꯥꯗꯣꯏꯅꯤꯅꯦ
ꯎꯝ
ꯍꯥꯎ
ꯗꯥꯛꯇꯔꯅꯗꯤ ꯆꯥꯕ ꯌꯥꯗꯕꯅꯤꯁꯦ
ꯌꯥꯗꯕꯅꯤ ꯌꯥꯗꯦ ꯈꯪ ꯈꯪꯅ ꯑꯗꯨꯝ ꯆꯥꯅꯩ ꯉꯥꯛꯇꯅꯤ ꯍꯥꯏꯗꯤ ꯃꯅꯥ ꯃꯁꯤꯡ ꯑꯣꯏꯔꯣ ꯍꯧꯖꯤꯛꯇꯤ ꯍꯥꯔ ꯍꯥꯞꯄ ꯄꯣꯠꯌꯥꯟ ꯌꯥꯕ ꯃꯌꯥꯝꯁꯤꯅꯤ ꯑꯗꯨ ꯑꯗꯨꯝ
ꯑꯗꯣ ꯃꯈꯥꯔꯣꯝ ꯑꯥꯗ ꯇꯧꯔꯛꯏꯈꯩꯁꯦ ꯄꯣꯠ ꯌꯣꯟꯈꯠꯂꯛꯏꯒꯤꯁꯦ
ꯎꯝ
ꯈꯔ ꯐꯖꯗꯕꯗꯨꯅ ꯃꯣꯏꯅ ꯆꯥꯎꯕ ꯍꯥꯔ ꯍꯥꯞꯇꯕꯗꯨꯅ ꯈ ꯍꯥꯔ ꯍꯥꯞꯄ ꯐꯖꯕꯈꯩꯗꯨꯅ ꯌꯣꯟꯊꯣꯔꯛꯄ ꯑꯩꯈꯣꯏꯅꯗꯤ ꯐꯖꯔꯝꯅꯦ ꯂꯩꯔꯨꯏ ꯍꯧꯖꯤꯛ ꯂꯩꯔꯨꯅꯦ ꯍꯌꯦꯡ ꯅꯣꯡꯉꯥꯜꯂꯒ ꯊꯂꯝꯝꯕꯗ ꯕꯔ ꯄꯠꯂꯅꯤ
ꯃꯥ ꯃꯥ ꯍꯤꯡꯒꯣꯜꯗ ꯊꯥꯗꯕꯁꯨ ꯍꯤꯡꯒꯣꯜꯁꯨ ꯂꯩꯅꯗ꯭ꯔꯦ
ꯑꯥ ꯂꯩꯅꯗ꯭ꯔꯦ ꯂꯩꯅꯗ꯭ꯔꯦ ꯂꯧꯐꯧ ꯂꯣꯏꯁꯟꯅꯔꯛꯇ꯭ꯔꯦ ꯀꯩꯅꯣ ꯌꯨꯝ ꯁꯥꯒꯠꯅꯔꯛꯄꯗ ꯎꯝ ꯑꯗꯩ ꯍꯤꯡꯒꯣꯜ ꯈꯔ ꯀꯣꯏꯗꯧꯏꯤ ꯏꯊꯩ ꯂꯧꯈꯣꯡꯁꯦ ꯖꯨꯒꯣꯠ ꯆꯩ ꯏꯁꯤꯡ ꯇꯨꯡꯉꯕꯅꯤꯅ ꯄꯣꯠꯁꯦ ꯑꯝꯇ ꯐ ꯉꯝꯗ꯭ꯔꯦꯕ
ꯎꯝ
ꯏꯔꯝ ꯅꯂꯥꯁꯤꯅ ꯖꯨꯒꯣꯠ ꯆꯥꯗ꯭ꯔꯕꯅꯤꯅ ꯌꯨꯝꯖꯤꯅ ꯃꯥꯏ ꯃꯥꯏ ꯋꯥꯡꯅ ꯁꯥꯖꯟꯅꯔꯛꯑꯅꯤ
ꯎꯝ
ꯇꯅꯅꯤ
ꯎꯨ ꯐꯔ ꯐꯔ ꯑꯗꯨꯗꯤ ꯊꯝꯃꯒꯦ ꯑꯃꯨꯛ ꯀꯣꯟꯅ ꯇꯧꯔꯛꯑꯒꯦ
ꯍꯣꯏ ꯍꯣꯏ